ꯇꯥꯔꯦ ꯇꯥꯔꯦ
ꯀꯃꯥꯏ ꯀꯃꯥꯏꯅ ꯇꯧꯔꯤꯒꯦ ꯉꯁꯤꯁꯤꯕꯨ
ꯂꯩꯔꯝꯃꯤꯗ ꯉꯁꯥꯏꯗꯒꯤ ꯂꯩꯐꯝ ꯆꯥꯐꯝ ꯈꯪꯗꯗꯅ ꯀꯣꯏꯆꯠ ꯀꯣꯏꯆꯠ ꯆꯠꯂꯨꯔꯦ
ꯅꯨꯡꯉꯥꯏꯔꯤꯕꯣ ꯅꯪꯕꯣ
ꯅꯨꯡꯉꯥꯏ ꯍꯥꯏꯗꯨꯅꯤꯗ ꯅꯨꯡꯉꯥꯏ ꯍꯥꯏꯁꯤꯗꯤ ꯃꯌꯥꯝꯒꯤ ꯀꯃꯟ ꯑꯣꯏꯕ ꯄꯥꯎꯈꯨꯝꯅꯤꯗꯅ
ꯎꯝ ꯀꯩꯅꯣꯗꯤ
ꯍꯣꯏꯗꯤ
ꯀꯔꯤ
ꯀꯃꯥꯏ ꯀꯃꯥꯏ ꯇꯧꯔꯤꯒꯦ ꯌꯨꯝ ꯂꯩꯕꯗꯨ ꯅꯨꯡꯉꯥꯏꯕ꯭ꯔꯣ
ꯌꯨꯝ ꯂꯩꯕꯁꯦ ꯌꯥꯝꯅ ꯊꯕꯛ ꯑꯔꯨꯕꯥꯎꯗꯤ ꯅꯠꯇꯕ ꯂꯧꯁꯤꯡ ꯃꯇꯝꯁꯦ ꯂꯧ ꯁꯨꯕꯅꯤꯅꯀꯣ
ꯎꯝ
ꯑꯗꯨꯒꯤ ꯑꯋꯥꯕ ꯑ ꯑꯣꯏ ꯑꯋꯥꯕ ꯑꯣꯏꯗꯤ ꯁꯨꯝ ꯃꯤꯠꯊꯣꯛꯇꯨ ꯂꯩꯇ꯭ꯔꯅꯤꯅꯀꯣ ꯁꯤ ꯁꯨꯝ ꯑꯌꯥꯝꯕ ꯇꯧꯔꯦꯕ ꯇꯧꯔꯦꯗꯤ ꯉꯁꯥꯏꯗꯣ ꯁꯨꯕꯅꯦ ꯉꯁꯥꯏꯗꯤ ꯂꯧꯁꯦ ꯀꯩꯅꯣ ꯇꯧꯕ ꯐꯪꯅꯤꯅ ꯂꯧ ꯈꯣꯏꯗꯧ ꯑꯍꯥꯟꯕꯒꯤ ꯑꯩꯈꯣꯏꯗꯤ ꯏꯁꯥꯒꯤ ꯒꯥꯔꯤ ꯂꯩꯃꯤꯟꯅꯕꯔꯣꯝꯗ ꯑꯃꯨꯛ ꯂꯧꯁꯦ ꯍꯟꯖꯤꯟ ꯍꯟꯖꯤꯟ ꯈꯣꯏꯑꯕ ꯑꯩꯈꯣꯏꯗꯤ ꯅꯥꯄꯤ ꯍꯧꯗꯅꯕꯅꯦꯅ ꯑꯗꯨꯗ ꯃꯃꯥꯡꯗ ꯑꯩꯈꯣꯏꯒꯤ ꯂꯧꯁꯦ ꯑꯅꯤ ꯂꯣꯛꯄꯤ ꯇꯧꯔꯨꯕ ꯍꯥꯏꯇꯥꯔꯦ
ꯑ
ꯗꯕꯜ ꯀ꯭ꯔꯣꯄꯤꯡꯒꯥꯏꯅꯕꯗꯣ
ꯑꯣ
ꯑꯗꯨ ꯇꯧꯔꯀꯥꯟꯁꯤꯗ ꯂꯧꯁꯦ ꯈꯔꯕꯨꯗꯤ ꯂꯣꯛꯑꯦ ꯑꯗꯨꯒ ꯂꯧ ꯁꯪꯉꯝꯃꯅꯤ ꯎꯕꯗ ꯁꯪꯉꯝꯃꯕꯗꯤ ꯅꯥꯄꯤꯁꯤ ꯌꯥꯝ ꯍꯧꯕ ꯍꯥꯏꯇꯥꯔꯦ ꯐꯖꯅ ꯌꯦꯡꯁꯤꯟꯗꯕꯒꯤ ꯃꯤ ꯂꯩꯇꯕꯒꯤ
ꯑꯥ
ꯑꯗꯨꯗ ꯅꯥꯄꯤꯁꯦ ꯃꯌꯥꯝ ꯍꯧꯕꯗꯅ ꯑꯩꯈꯣꯏꯅ ꯂꯧꯁꯦ ꯑꯍꯥꯟꯕꯒꯤ ꯑꯅꯤꯔꯛ ꯈꯣꯏꯗꯣꯛꯂꯣꯏꯔꯕ ꯃꯇꯨꯡꯗ ꯅꯥꯄꯤꯗ ꯀꯥꯞꯁꯤꯜꯂꯒ ꯅꯥꯄꯤ ꯍꯧꯕ ꯁꯦ ꯂꯧꯔꯤ ꯈꯪꯉꯤꯗꯅ
ꯑ ꯈꯪꯉꯦ ꯈꯪꯉꯦ
ꯑꯗꯨꯗ ꯍꯧꯕ ꯅꯥꯄꯤ ꯑꯗꯣ ꯂꯧꯔꯤꯌꯥ ꯍꯥꯏꯕꯅ ꯅꯥꯄꯤꯗꯣ ꯍꯁꯥꯡ ꯄꯔ ꯍꯥꯏꯕꯗꯣ
ꯑꯥ
ꯍꯟꯁꯥꯡꯅ ꯍꯥꯏꯕꯗꯨꯗꯤ ꯑꯃꯔꯣꯝꯗ ꯋꯥꯗꯦꯕ ꯁꯥ ꯁꯠ ꯁꯠ ꯇꯧ ꯌꯥꯏꯕ ꯅꯣꯡꯃꯗ ꯅꯥꯃꯠ ꯑꯃꯗ ꯂꯧ ꯁꯪ ꯑꯃꯅꯤ ꯑꯅꯤꯗ ꯂꯣꯏꯁꯤꯟꯕ ꯌꯥꯏꯕ ꯑꯩꯅ ꯐꯖꯅ ꯁꯨꯔꯗꯤ
ꯑꯥ
ꯑꯗꯨꯕꯨ ꯉꯁꯥꯏꯗꯤ ꯌꯥꯗꯦ ꯌꯥꯔꯗꯤ ꯅꯥꯄꯤꯗ ꯍꯧꯖꯤꯜꯂꯅꯤꯅ ꯇꯤꯜꯍꯥꯠ ꯍꯤꯗꯥꯠ ꯆꯥ ꯄꯨꯕꯗꯒꯤ ꯅꯥꯄꯤꯗꯣ ꯀꯪꯁꯤꯜꯂꯒ ꯊꯥꯡꯅ ꯂꯦꯝꯕꯗ ꯆꯪꯗ꯭ꯔꯦꯕꯀꯣ
ꯑꯥ
ꯑꯗꯨꯅ ꯌꯣꯄꯥꯛ ꯄꯥꯏꯔꯒ ꯌꯣꯝꯄꯥꯛꯇ ꯂꯩꯕꯥꯛ ꯇꯥꯁꯤꯟꯕ ꯈꯣꯠꯆꯟꯕ ꯃꯁꯥ ꯅꯥꯟꯅ ꯁꯦꯝꯗꯠꯇꯅꯤ ꯉꯁꯥꯏꯗꯤ ꯑꯗꯨ ꯂꯧ ꯐꯩꯇꯣꯝ ꯑꯌꯨꯛꯇ ꯑꯅꯤ ꯁꯦꯝꯃꯦ ꯅꯨꯡꯊꯤꯟꯗ ꯑꯅꯤ ꯁꯦꯝꯃꯦ
ꯌꯥꯔꯦ ꯀꯩꯅꯣ ꯗꯨꯗꯤ
ꯍꯥꯏꯗꯤ ꯋꯥꯏꯅꯦꯍꯦ ꯅꯪꯕꯨ ꯌꯥꯔꯦ ꯍꯥꯏꯕꯩ ꯋꯥꯅꯤꯅꯦ ꯂꯧꯔꯣꯏ ꯐꯩꯗꯣꯝꯕꯗꯣ ꯃꯥꯏꯀꯩꯗꯣ ꯃꯔꯤ ꯃꯔꯤꯅ ꯁꯦꯝꯃꯤꯅꯤꯗꯅ
ꯑꯥ
ꯅꯥꯛ ꯌꯦꯠ ꯅꯥꯛ ꯌꯦꯗ ꯍꯥꯏꯔꯛꯄꯗꯨꯗꯤ ꯑꯗꯨꯝ ꯋꯥꯏ ꯍꯨꯃꯥꯡ ꯑꯣꯔꯛꯂꯣ ꯇꯥꯔꯒ ꯇꯧꯋꯦ
ꯊꯥꯏ ꯚꯥꯎꯅꯦ ꯂꯧ ꯀꯨꯝꯕꯁꯦ ꯋꯥꯕꯅꯤꯅꯦ
ꯎꯝ ꯑꯗꯣ ꯑꯃꯨꯛ ꯁꯤꯒꯤ ꯑꯃꯨꯛ ꯑꯩꯈꯣꯏꯒꯤꯅ ꯑꯃꯨꯛ ꯁꯨꯃꯥꯏ ꯀꯃꯥꯏꯅ ꯇꯧꯒꯦ ꯍꯥꯏ ꯀꯥꯟꯗ ꯑꯩꯈꯣꯏꯒꯤ ꯂꯧꯐꯝꯁꯤꯅ ꯑꯃꯨꯛ ꯑꯩꯈꯣꯏꯒꯤ ꯏꯟꯗꯣ ꯈꯪꯉꯤꯗꯅꯅ
ꯈꯪꯉꯦ ꯈꯪꯉꯦ
ꯎꯝ ꯑꯗꯨꯗꯒꯤ ꯃꯃꯥꯡꯗ ꯀꯣꯡꯀꯥ ꯀꯨꯟꯊ꯭ꯔꯥ ꯅꯤꯐꯨꯃꯨꯛ ꯆꯠꯂꯒꯅꯦ
ꯑꯥ
ꯑ ꯑꯩꯈꯣꯏꯒꯤ ꯍꯤꯡꯈꯣꯜ ꯂꯩꯔꯒ ꯑꯗꯨꯗ ꯑꯩꯈꯣꯏꯒꯤ ꯂꯧꯁꯨ ꯂꯩꯌꯦꯕꯀꯣ
ꯑꯣ
ꯑꯣ ꯑꯗꯨꯗ ꯇꯧꯄ ꯋꯥꯔꯁꯨ ꯉꯥꯏꯍꯥꯛ ꯁꯦ ꯀꯥꯈꯠꯂ ꯄꯣꯊꯥ ꯌꯥꯏ ꯅꯠꯇ꯭ꯔꯥ
ꯃꯥꯅꯦ ꯃꯥꯅꯦ ꯌꯥꯝ ꯀꯟꯅ ꯂꯥꯞꯄ ꯅꯠꯇ꯭ꯔꯤꯅꯦ ꯑꯗꯨꯗꯤ ꯅꯣꯏꯗꯤ
ꯎꯝ ꯂꯥꯞꯇꯤꯌꯦ ꯂꯥꯞꯇꯦꯗꯤ ꯅꯣꯏ ꯏꯄꯥꯍꯣꯏꯒꯤ ꯂꯩꯔꯒ ꯑꯩꯈꯣꯏꯅ ꯍꯪꯒꯥꯝ ꯈꯣꯡꯈꯤꯕ ꯂꯧꯐꯝꯗꯣ
ꯑꯥ ꯑꯥ
ꯑꯥ ꯑꯗꯨꯅ ꯑꯃꯨꯛ ꯌꯥꯝ ꯊꯤ ꯂꯥꯞꯄꯦꯕ
ꯑꯣ
ꯎꯝ ꯑꯩ ꯍꯥꯏꯒꯦꯁꯦ ꯑꯩ ꯍꯥꯏꯒꯁꯦ ꯅꯪ ꯈꯪꯅꯕ ꯑꯩꯈꯣꯏꯒꯤ ꯂꯩꯔꯤꯕ ꯍꯣꯁꯇꯦꯜꯁꯦ
ꯑꯥ
ꯁꯤꯗꯒꯤꯅ ꯀꯗꯥꯥꯏꯃꯨꯛ ꯆꯠꯀꯅꯤ ꯍꯥꯏ ꯀꯥꯟꯗ ꯂꯥꯏꯕ꯭ꯔꯤꯗꯣ ꯂꯥꯏꯕꯔꯤꯒꯤ ꯒꯦꯠ ꯆꯪꯕꯝꯗꯣ ꯑꯗꯨ ꯑꯃꯨꯛ ꯂꯥꯞꯄꯦ
ꯎꯝ
ꯑ ꯑꯗꯨ ꯑꯗꯨꯝ ꯅꯨꯡꯉꯥꯏ ꯍꯥꯏꯇꯥꯔꯦꯀꯣ
ꯑꯥ ꯑꯥ ꯑꯗꯨ ꯅꯣꯏꯗꯤ ꯅꯣꯏꯗꯤ ꯅꯛꯑꯦꯕ ꯐꯖꯅ
ꯅꯛꯑꯦ ꯅꯛꯑꯦ ꯌꯥꯝ ꯅꯛꯈ꯭ꯔꯦ ꯈꯖꯤꯛꯇ ꯈ ꯅꯠꯇꯦ ꯗꯃꯥꯗ ꯅꯛꯈ꯭ꯔꯦ
ꯎꯝ
ꯅꯣꯏꯗꯤ ꯎꯗꯦ
ꯎꯏꯌꯦ ꯑꯩꯈꯣꯏꯁꯨ ꯑꯩꯈꯣꯏꯅ ꯑꯃꯨꯛ ꯈꯔ ꯂꯥꯞꯄꯦ
ꯔꯝ ꯑꯔꯤꯅꯣ ꯍꯥꯏꯁꯦ
ꯑꯩꯈꯣꯏꯅ ꯈꯔ ꯂꯥꯛꯄꯦꯕ
ꯍ ꯀꯅꯥꯅꯣ ꯀꯣꯏꯂꯧꯎ ꯂꯧꯔꯤꯗꯣ ꯀꯌꯥ ꯌꯥꯝ ꯂꯥꯡꯅꯩꯗ ꯅꯣꯏꯗꯗꯥꯏꯗꯣ
ꯑꯁ ꯈꯪꯗꯦꯗ ꯀꯅꯥꯅꯣ ꯈꯪꯗꯦ ꯀꯅꯥ ꯀꯅꯥꯅꯣ ꯈꯪꯗꯦ ꯌꯥꯝ ꯂꯥꯎꯅꯩ ꯃꯣꯏ ꯁꯋꯥꯏꯁꯦ
ꯇꯨꯃꯤꯟꯅ ꯂꯩꯇꯕ ꯆꯠꯂꯥ
ꯈꯪꯗꯦ ꯑꯩꯈꯣꯏ ꯁꯤꯗꯩꯅꯅꯦ ꯑꯩꯈꯣꯏ ꯁꯤꯗꯩꯅ ꯒꯦꯠꯐꯧ ꯊꯣꯛꯄꯁꯦ ꯒꯦꯠ ꯒꯦꯠ ꯑꯆꯧꯕ ꯊꯣꯛꯄꯗꯣ ꯑꯗꯨꯃꯥꯏ ꯒꯤ ꯆꯥꯡ ꯂꯥꯞꯀꯅꯤ ꯒꯥꯔꯤꯗ ꯇꯧꯔꯒ ꯑꯗꯨꯝ ꯆꯠꯂꯦ ꯆꯠꯄꯕꯨꯗꯤ
ꯀꯩꯅꯣꯒꯨꯝꯕꯩꯕꯨꯗꯤ ꯑꯗꯨꯝ ꯇ꯭ꯔꯦꯛꯇꯔ ꯀꯩꯀꯥ ꯆꯪꯐꯝ ꯈꯣꯠꯐꯝꯒꯤꯕꯨꯗꯤ ꯑꯗꯨꯝ ꯃꯐꯝꯕꯨꯗꯤ ꯃꯐꯝꯕꯨꯗꯤ ꯑꯗꯨꯝ ꯆꯥꯕ ꯀꯩꯁꯨꯝ ꯍꯥꯏꯗꯤ ꯂꯧ ꯃꯌꯥꯏꯗ ꯑꯣꯏꯗꯦꯕ ꯑꯩꯈꯣꯏꯗꯣ ꯃꯄꯥꯟ ꯑꯣꯏꯌꯦꯕ ꯂꯝꯕꯤ ꯃꯄꯥꯟ ꯑꯣꯏꯌꯦꯕ
ꯑꯣꯥ
ꯑꯗꯨꯗꯨꯒ ꯎꯝ ꯏꯁꯤꯡ ꯀꯩꯀꯥꯁꯨ ꯑꯗꯨꯝ ꯍꯥꯏꯗꯤ ꯈꯣꯡ ꯃꯆꯥ ꯑꯃ ꯆꯦꯜꯂꯦ ꯑꯗꯨꯗꯨꯅ ꯑꯗꯨꯝ ꯌꯥꯔꯦ ꯑꯩꯈꯣꯏꯒꯤꯗꯤ ꯑꯗꯨꯝ ꯑꯗꯨꯗꯩ ꯑꯗꯨꯝ ꯆꯤꯡꯈꯠꯂꯒ ꯑꯗꯨꯝ ꯍꯥꯏꯗꯤ ꯌꯥꯝ ꯀꯟꯅ ꯍꯥꯏꯗꯤ ꯃꯤ ꯀꯩꯅꯣ ꯇꯧꯅꯗꯕꯗꯣ ꯏꯁꯤꯡ ꯐꯪꯗꯕꯒꯤ ꯑꯋꯥꯕ ꯀꯩꯀꯥ ꯂꯩꯕ ꯈꯣꯠꯄ ꯇꯧꯕꯗꯣ ꯑꯗꯨꯒꯨꯝꯕꯗꯤ ꯑꯣꯏꯗ꯭ꯔꯦ ꯑꯩꯈꯣꯏꯗꯨꯅ ꯑꯃꯨꯛ
ꯑꯗꯣ ꯀꯩꯅꯣꯗꯤ ꯇꯧꯕ꯭ꯔꯣ ꯍꯥꯏꯗꯤ ꯏꯁꯤꯡ ꯃꯥꯏꯁꯤꯡꯁꯦ ꯌꯥꯝꯅ ꯏꯁꯤꯡ ꯋꯥꯠꯄꯟꯕ ꯖꯒꯥ ꯏꯁꯤꯡꯅ ꯍꯦꯟꯕ ꯑꯌꯋꯥꯏ ꯂꯧ ꯂꯣꯛꯄ ꯃꯇꯝꯗ ꯅꯨꯡꯉꯥꯏꯇꯕ ꯈꯣꯠꯇꯕ ꯒꯥꯔꯤ ꯃꯦꯆꯤꯟ ꯆꯪꯕ ꯌꯥꯗꯕ ꯈꯣꯠꯇꯕ ꯇꯧꯋꯤꯗꯅ
ꯑ ꯑꯗꯨꯒꯨꯝ ꯑꯗꯨ ꯑꯗꯨꯒꯨꯝꯕꯗꯤ ꯑꯣꯏꯗꯦ ꯑꯗꯨꯗꯨꯒ ꯏꯁꯤꯡꯕꯨꯗꯤ ꯑꯗꯨꯝ ꯍꯦꯜꯂꯦ ꯍꯦꯜꯂꯦ ꯍꯥꯏꯗꯤ ꯀꯩꯒꯤꯅꯣ ꯍꯥꯏꯀꯥꯟꯗ ꯑꯩꯈꯣꯏꯒꯤꯗꯣ ꯀꯩꯅꯣ ꯇꯧꯕ ꯍꯥꯏꯇꯥꯔꯦ ꯑꯩꯈꯣꯏ ꯂꯧꯐꯝꯗꯣ ꯂꯧꯁꯦ ꯁꯨꯡꯕ ꯐꯧ ꯌꯥꯗꯦꯅ ꯈꯔ ꯀꯣꯊꯣꯛꯎꯔꯦꯕ
ꯑꯣ ꯇꯣꯝꯕꯒꯤ ꯄꯨꯜꯍꯜꯂꯨꯔꯦꯕ
ꯑꯥ ꯈꯔ ꯀꯨꯜꯍꯜꯂꯨꯔꯦꯕ ꯑꯗꯨꯒꯗꯤ ꯂꯩꯕꯥꯛꯇꯣ ꯍꯦꯛꯇ ꯂꯣꯏ ꯀꯣꯊꯣꯛ ꯂꯩꯔꯝꯗꯅ ꯃꯌꯥꯝꯅ ꯃꯌꯥꯝꯒꯤ ꯆꯥꯡꯗꯨꯗꯤ ꯈꯔ ꯍꯦꯟꯊꯔꯒ ꯂꯩꯈꯤꯕ ꯑꯩꯈꯣꯏꯗꯣ ꯑꯗꯨꯗꯨꯅ ꯑꯗꯨꯗꯨꯅ ꯏꯁꯤꯡꯁꯦ ꯑꯗꯨꯝ ꯀꯩꯅꯣ ꯇꯧꯔꯀꯥꯟꯗ ꯑꯩꯈꯣꯏꯒꯤ ꯐꯧ ꯄꯥꯟꯕ ꯍꯧꯔꯀꯥꯟꯗ ꯏꯁꯤꯡꯁꯦ ꯑꯗꯨꯝ ꯍꯦꯜꯂ ꯂꯩꯔꯦꯕ ꯑꯗꯨꯗꯨꯅ ꯆꯤꯡꯊꯣꯛꯅꯩꯌꯦ ꯑꯃꯨꯛ ꯑꯋꯥꯕ ꯊꯕꯛ ꯑꯅꯤꯗ
ꯏꯁꯤꯡ ꯆꯤꯡꯊꯣꯛꯅꯔꯤꯕ
ꯑꯥ
ꯍꯥꯏꯗꯤ ꯃꯥꯒꯤ ꯑꯩꯈꯣꯏꯒꯤ ꯂꯧꯔꯤꯗ ꯏꯊꯣꯡ ꯐꯥꯠꯄ ꯀꯥꯟ ꯂꯩꯕꯗ ꯑꯗꯥꯏꯅꯥ ꯐꯥꯠꯄ ꯈꯣꯠꯄꯗ ꯆꯠ
ꯠ ꯆꯠꯇꯕꯩ ꯆꯠꯇꯕꯩ
ꯍꯥꯏꯔꯤꯁꯤꯅꯗꯤ ꯑꯩꯈꯣꯏꯅ ꯂꯧꯕꯨꯛꯁꯦ ꯂꯄꯥꯛꯁꯦ ꯇꯣꯡꯉꯦꯅ ꯂꯧꯊꯣꯛꯑꯀꯥꯟꯗ ꯄꯨꯜꯍꯧꯔꯦ ꯁꯤꯅꯦꯕ
ꯑ ꯀꯨꯠꯈꯦ ꯐꯖꯟ
ꯍꯁ ꯑꯗꯨꯗꯤ ꯀꯅꯥꯅ ꯂꯧ ꯍꯥꯏꯐꯦꯠꯗꯤ ꯅꯣꯏ ꯕꯥꯍꯣꯏ ꯅꯣꯏ ꯃꯥ ꯍꯣꯏꯅꯒ ꯌꯦꯡꯍꯧꯗ꯭ꯔꯕꯔꯕꯥ ꯂꯧꯊꯣꯛꯄ ꯃꯇꯝꯗ
ꯑꯩꯈꯣꯏ ꯀꯀꯥꯅ ꯌꯦꯡꯕꯅꯦ ꯃꯥꯗꯣ ꯑꯥ ꯀꯩꯅꯣ ꯇꯧꯔꯤꯀꯥꯟꯗ ꯀꯥꯆꯤꯟꯗ ꯐꯝꯃꯤꯀꯥꯟꯗ ꯎꯍꯧꯗ꯭ꯔꯕ ꯖꯥꯠꯅꯤ
ꯏꯁꯁ ꯂꯣꯏꯔꯦ ꯃꯥꯁꯨ ꯊꯕꯛꯇꯣ ꯍꯥꯏꯁꯤꯅꯗꯤ ꯃꯄꯨꯡ ꯐꯥꯅ ꯐꯖꯅ ꯌꯦꯡꯁꯤꯜꯂꯤꯕ ꯃꯥꯁꯨ
ꯑ ꯃꯥꯏ ꯀꯥꯆꯤꯟ ꯐꯝꯕꯗꯨꯅ ꯂꯨꯏꯌꯦꯅ ꯃꯥꯅ ꯀꯥꯆꯤꯟꯗ ꯐꯝꯖꯤꯟꯂꯨꯕ ꯗꯨꯗ ꯅꯪꯍꯧꯗ꯭ꯔꯤ ꯌꯦ ꯃꯤꯅ ꯂꯣꯏꯔ ꯀꯥꯈꯠꯂꯛꯄꯅ ꯍꯜꯂꯦꯌꯦ
ꯑꯣ
ꯊꯕꯛꯇꯣ ꯐꯖꯅ ꯌꯦꯡꯕ ꯐꯖꯅ ꯃꯄꯨꯡ ꯐꯥꯅ ꯌꯦꯡꯕ
ꯑꯣ ꯑꯗꯣ ꯀꯩꯅꯣꯗꯤ ꯇꯧꯕ꯭ꯔꯣ ꯃꯣꯏꯒꯤꯗꯤ ꯂꯧꯁꯤꯡꯁꯦ ꯍꯧꯖꯤꯛꯁꯦ ꯂꯧꯁꯦ ꯎꯟꯅꯅꯕ ꯃꯇꯝꯗ ꯑꯩꯈꯣꯏꯒꯤ ꯆꯠꯟꯅꯔꯛꯄ ꯊꯥꯏꯅꯗꯒꯤ ꯍꯥꯏꯔ ꯀꯥꯟꯗ ꯂꯧ ꯂꯧꯎ ꯑꯅꯤ ꯂꯩꯗꯅ ꯍꯥꯏꯗꯤ ꯐꯧ ꯃꯔꯨ ꯍꯨꯟꯕꯤ ꯑꯗꯒꯤꯗꯤ ꯌꯨꯝꯗ ꯐꯧ ꯍꯨꯜꯂꯒ ꯑꯩꯉ ꯂꯤꯡꯕ ꯍꯥꯏꯕ ꯑꯃ ꯂꯩꯗꯅ
ꯑꯥ
ꯁꯤꯗ ꯀꯔꯝꯕ ꯂꯧ ꯇꯧꯒꯦꯅꯣꯣꯏꯗꯤ
ꯑꯩꯈꯣꯏꯒꯤꯗꯤ ꯀꯩꯅꯣ ꯇꯧꯋꯦ ꯑꯥ ꯂꯧꯍꯨꯟ ꯂꯧꯍꯣꯟ ꯇꯧꯔꯒ ꯊꯥꯕꯤꯗꯣ
ꯑꯣ
ꯑꯗꯨꯃꯥꯏꯅ ꯑꯣꯏꯅ ꯇꯧꯋꯦ ꯍꯥꯏꯗꯤ ꯂꯧꯍꯣꯟꯗꯣ ꯍꯨꯜꯂꯨꯔꯒ ꯑꯥ ꯀꯃꯥꯏ ꯍꯨꯟꯕꯅꯣ ꯈꯪꯗꯦ ꯑꯩ ꯑꯗꯨꯗꯣ ꯐꯧ ꯑꯣꯏꯅ ꯍꯨꯟꯗꯣꯏꯔ ꯑꯗꯨꯗꯣ ꯀꯃꯥꯏꯅ ꯇꯧꯔꯤꯅꯣ ꯍꯥꯏꯕ ꯄꯣꯠꯇꯣ ꯑꯩꯁꯨ ꯈꯪꯗ꯭ꯔꯦꯕ ꯑꯗꯣ ꯑꯩꯈꯣꯏꯗꯤ ꯂꯧꯍꯣꯟꯗꯣ ꯑꯣꯏꯅ ꯐꯣꯏꯔꯦꯗꯅ
ꯑꯥ
ꯂꯧꯍꯣꯟꯗꯣ ꯐꯣꯏꯔꯒ ꯀꯩꯅꯣꯗꯣ ꯊꯥꯔꯣꯕ ꯂꯧꯕꯨꯛꯇ ꯑꯃꯨꯛ ꯊꯥꯔꯣꯕ ꯑꯗꯨꯃꯥꯏꯅ ꯇꯧꯋꯤ
ꯑꯣ ꯍꯧꯖꯤꯛ ꯀꯃꯥꯏꯅ ꯇꯧꯅꯤ ꯍꯥꯏ ꯀꯥꯟꯗ ꯂꯧꯍꯣꯟꯁꯦ ꯑ ꯑꯗꯨꯅꯦ ꯅꯣꯏꯒꯤꯗꯤ ꯑꯗꯨ ꯑꯥ ꯍꯨꯟꯕꯤ ꯑꯗꯨ ꯅꯣꯏꯅ ꯇꯩꯔꯤꯁꯤꯁꯨ ꯃꯥꯟꯅꯩꯌꯦꯕꯀꯣ ꯃꯣꯏꯒꯤ ꯑꯃꯔꯣꯝꯗ ꯑꯩꯈꯣꯏꯒꯤ ꯑꯣꯏꯅ ꯀꯩꯅꯣꯒꯤ ꯑꯣꯏꯅ ꯄꯩꯁꯥꯒꯤ ꯈꯜꯂꯨꯔꯗꯤ ꯑꯗꯨꯅ ꯈ꯭ꯋꯥꯏꯗꯒꯤꯗꯤ ꯑꯃꯨꯛ ꯕꯦꯔꯣꯜ ꯑꯩꯈꯣꯏꯗ ꯌꯨꯝꯕꯨ ꯑꯣꯏꯔꯤꯕ ꯈꯣꯏꯗ ꯌꯥꯝ ꯀꯣꯝꯃꯦꯕ ꯑꯗꯨꯒ ꯃꯐꯝ ꯂꯧꯐꯝ ꯂꯩ ꯂꯧꯐꯝ ꯈꯔ ꯂꯩ ꯀꯃꯥꯏꯅ ꯀꯔꯝꯃꯥꯏꯅ ꯇꯧꯕ ꯂꯧꯐꯝꯅꯣ ꯍꯥꯏ ꯀꯥꯟꯗ ꯂꯤꯡꯕꯅ ꯆꯥꯟꯅꯕ ꯄꯥꯝꯕꯦꯟ ꯍꯥꯏꯁꯤꯅ ꯐꯧ ꯃꯔꯨ ꯃꯔꯨ ꯃꯇꯣꯟ ꯊꯣꯛꯍꯜꯂꯥ ꯍꯨꯟꯕꯤꯗꯣ
ꯑꯣ
ꯑꯗꯨꯅ ꯆꯥꯟꯅꯕ ꯃꯐꯝ ꯂꯩꯌꯦꯕꯀꯣ
ꯑꯣ
ꯑꯁꯤꯗ ꯈ꯭ꯋꯥꯏꯗꯒꯤ ꯑꯩꯈꯣꯏꯗ ꯕꯦꯁ ꯑꯣꯏꯕꯗꯤ ꯀꯩꯅꯣ ꯍꯥꯏꯀꯥꯟꯗ ꯑꯩꯈꯣꯏ ꯅꯣꯏꯅ ꯇꯧꯔꯤꯕ ꯂꯧꯎꯗꯣ
ꯑꯥ
ꯑꯩꯈꯣꯏꯁꯨ ꯂꯧꯐꯝ ꯑꯅꯤ ꯂꯩ ꯑꯅꯤꯁꯦ ꯅꯪꯅ ꯑꯩꯅ ꯉꯁꯥꯏ ꯊꯕꯛ ꯁꯨꯔꯨꯕꯗꯨꯅ ꯀꯩꯅꯣ ꯇꯧꯋꯦꯕ ꯑꯗꯨꯅ ꯑꯔꯤꯡꯕꯤ ꯇꯧꯗꯣꯏꯅꯦꯕꯀꯣ
ꯑꯥ
ꯒ ꯑꯩꯈꯣꯏꯒꯤ ꯑꯃ ꯈꯤꯇꯪ ꯊꯥꯞꯄ ꯍꯥꯏꯗꯤ ꯀꯤꯂꯣꯃꯤꯇꯔ ꯑꯃꯃꯨꯛ ꯆꯠꯂꯦ ꯑꯩꯈꯣꯏꯒꯤ ꯈꯣꯏ ꯁꯤꯗꯒꯤ
ꯑꯣ
ꯑꯗꯨꯅ ꯑꯥ ꯂꯧꯕꯨꯛ ꯃꯌꯥꯏꯗ ꯂꯩꯌꯦꯕ
ꯑꯣ
ꯑꯗꯨꯅ ꯐꯧ ꯃꯔꯨ ꯍꯨꯟꯕꯤꯗꯣ ꯇꯧꯋꯦ
ꯑꯣ
ꯑꯗꯨꯒ ꯑꯩꯅ ꯈꯔ ꯈꯪꯕꯗ ꯍꯥꯏꯔꯒꯅ ꯅꯣꯏꯒꯤ ꯀꯩꯅꯣ ꯇꯧꯕꯁꯦ ꯈꯪꯉꯤꯗꯅ ꯅꯣꯏꯅ ꯇꯧꯔꯤꯕ ꯂꯧꯎ ꯃꯑꯣꯡ ꯃꯇꯧꯁꯦ
ꯑꯥ
ꯁꯤꯅꯗꯤ ꯌꯥꯝꯅ ꯁꯦꯞ ꯑꯣꯏꯔꯗꯤ ꯑꯩꯈꯣꯏꯗ ꯄꯩꯁꯥꯕꯨꯗꯤ ꯑꯍꯥꯟꯕ ꯍꯧꯔꯛꯄꯗ ꯈꯤꯇꯪ ꯆꯪꯉꯦꯀꯣ
ꯎꯥ ꯆꯪꯉꯦ ꯆꯪꯉꯦ ꯄꯩꯁꯥꯕꯨꯗꯤ ꯆꯪꯉꯦ
ꯍꯥꯏꯗꯤ ꯄꯩꯁꯥꯁꯤ ꯈꯖꯤꯛꯇ ꯆꯪꯕ ꯅꯠꯇ꯭ꯔꯦ ꯍꯧꯖꯤꯛ ꯃꯇꯝꯗ ꯃꯤ ꯑꯃ ꯅꯦꯛꯄ ꯀꯥꯟꯗ ꯍꯥꯟꯅ ꯂꯨꯄꯥ ꯆꯅꯤ ꯄꯤꯔꯝꯕꯗꯣ ꯍꯧꯖꯤꯛꯇꯤ ꯂꯨꯄꯥ ꯀꯌꯥ ꯄꯤꯅꯔꯦ
ꯑꯥ ꯆꯧꯉꯥ ꯆꯧꯉꯥꯒꯤ ꯆꯥꯡꯗ ꯑꯣꯏꯕ ꯃꯥꯜꯂꯦ
ꯎꯝ ꯑꯒꯤꯗꯤ ꯃꯤꯗꯣ ꯑꯅꯤ ꯑꯍꯨꯝ ꯈꯛꯇꯅ ꯇꯧꯕ ꯌꯥꯕ ꯅꯠꯇꯦ
ꯑꯥ ꯃꯤ ꯑꯥ ꯂꯧꯍꯣꯟ ꯐꯣꯏꯕꯒꯤꯗꯤꯅꯦ ꯑꯩꯈꯣꯏꯒꯤ ꯑꯣꯏꯅꯗꯤ ꯑꯥ ꯀꯩꯅꯣ ꯇꯧꯋꯦ ꯃꯤ ꯃꯤ ꯑꯃꯗꯤ ꯑꯗꯨꯝ ꯅꯦꯛꯑꯦꯕꯀꯣ
ꯎꯝ
ꯑꯗꯨꯒ ꯑꯇꯩꯗꯨꯅ ꯑꯩꯈꯣꯏ ꯌꯥꯎꯔꯒ ꯑꯗꯨꯝ ꯇꯧꯕ
ꯑꯗꯨꯒ ꯑꯥ ꯀꯩꯅꯣ ꯇꯧꯕꯩꯗꯤ ꯂꯧ ꯂꯤꯡꯕ ꯈꯣꯠꯄꯩꯗꯨꯕꯨꯗꯤ ꯃꯣꯏꯒꯤ ꯒ꯭ꯔꯨꯞ ꯒ꯭ꯔꯨꯞ ꯂꯩꯖꯩꯗꯅ
ꯎꯝ
ꯑꯗꯨꯗꯤ ꯑꯩꯈꯣꯏꯅ ꯑꯗꯨꯝ ꯃꯣꯏꯒꯤ ꯒ꯭ꯔꯨꯞ ꯑꯗꯨꯗ ꯃꯤ ꯑꯃꯗ ꯑꯗꯨꯝ ꯄꯥꯎ ꯄꯤꯒꯦ ꯌꯥꯔꯦ ꯑꯗꯨꯗ ꯑꯗꯨꯝ ꯄꯩꯁꯥ ꯅꯣꯏ ꯀꯌꯥ ꯂꯧꯗꯣꯏꯅꯣ ꯍꯪꯉꯒ ꯑꯗꯨꯝ ꯄꯤꯈ꯭ꯔꯅꯤ ꯑꯗꯣ ꯃꯣꯏꯅ ꯀꯩꯅꯣꯒꯤ ꯃꯇꯨꯡ ꯏꯟꯅꯕꯨꯗꯤ ꯍꯥꯏꯔꯛꯀꯅꯦꯕꯀꯣ ꯂꯧꯗꯨꯒꯤ ꯃꯐꯝꯗꯨꯒꯤ ꯃꯇꯨꯡ ꯏꯟꯅꯕꯨꯗꯤ ꯍꯥꯏꯔꯛꯀꯅꯤ ꯄꯩꯁꯥꯁꯦ ꯗꯨ ꯑꯗꯨꯃꯥꯏꯅ ꯇꯧꯋꯦ ꯑꯗꯨꯝ ꯄꯩꯁꯥ ꯑꯗꯨꯝ ꯆꯪꯉꯤꯗ ꯂꯧ ꯑꯃꯨꯛ ꯎꯕꯗ ꯂꯨꯄꯥ ꯂꯤꯁꯤꯡ ꯇꯔꯥ
ꯑ
ꯇꯔꯥꯃꯉꯥꯃꯨꯛꯀꯤ ꯆꯥꯡꯗꯤ ꯑꯗꯨꯝ ꯆꯠꯂꯤꯗ ꯌꯥꯥꯗꯦꯗ
ꯎꯝ ꯑꯗꯣ ꯁꯨꯃꯥꯏꯅ ꯍꯥꯏꯔꯦ ꯄꯩꯁꯥ ꯇꯥꯟꯕ ꯀꯟꯕ ꯀꯥꯡꯕꯨꯅ ꯑꯃꯨꯛ ꯂꯧ ꯎꯗꯣꯏ ꯁꯔꯨꯛꯇ ꯃꯤ ꯃꯤꯒꯤ ꯃꯣꯠꯅꯤ ꯅꯠꯇ꯭ꯔꯥ ꯑꯃꯒ ꯑꯃꯒ ꯋꯥꯈꯜ ꯃꯥꯟꯅꯗꯦꯕ
ꯎꯝ
ꯑꯩꯈꯣꯏꯒꯤꯗꯤ ꯃꯛ ꯁꯨꯃꯥꯏꯅ ꯇꯧꯋꯦ ꯍꯥꯏꯗꯤ ꯈꯣꯢꯗꯤ ꯏꯆꯤꯟ ꯏꯅꯥꯎꯕ ꯑꯩꯈꯣꯏ ꯏꯃꯥ ꯏꯄꯥꯜ ꯂꯩꯁꯤꯅ ꯑꯗꯨꯝ ꯂꯧ ꯐꯝꯁꯨ ꯅꯛꯑꯃꯤꯅ ꯍꯥꯏꯗꯤ ꯑꯗꯨꯝ ꯑꯗꯨꯝ ꯁꯨꯌꯦꯕ ꯃꯤꯊꯣꯛ ꯂꯩꯇ꯭ꯔꯗꯤ ꯂꯧ ꯎꯕꯖꯦ ꯄꯩꯁꯥ ꯌꯥꯝ ꯆꯪꯉꯒ ꯄꯩꯁꯥ ꯌꯥꯝ ꯇꯤꯡꯉꯦ ꯑꯗꯨꯒꯤ ꯃꯍꯨꯠꯇ ꯋꯥꯠꯂꯒ ꯆꯥꯕꯅ ꯐꯕ ꯑꯃꯖꯨ ꯂꯥꯛꯑꯦ
ꯂꯥꯑꯦ ꯂꯥꯑꯦ
ꯃꯇꯧꯇꯕꯨ ꯑꯁꯤꯒꯤ ꯊꯧꯑꯣꯡꯖꯤꯗꯤ ꯑꯈꯣꯏꯒꯤ ꯏꯃꯨꯡ ꯃꯤꯂꯣꯏ ꯑꯣꯏꯅꯗꯤ ꯊꯣꯛꯇꯦ ꯑꯈꯣꯏꯅ ꯎꯖꯔꯤꯗꯨꯅ ꯃꯔꯥꯡ ꯀꯥꯏꯅ ꯅꯠꯇ꯭ꯔꯥ
ꯑꯣ ꯎꯝ
ꯑꯇꯣꯞꯄ ꯏꯟꯀꯝ ꯍꯥꯏꯔꯦ ꯂꯩꯕ ꯅꯠꯇꯦ ꯑꯗꯨꯅ ꯁꯨꯃꯥꯏ ꯊꯕꯛ ꯑꯆꯤꯟ ꯑꯀꯣꯝ ꯂꯥꯛꯀꯥꯟꯗ ꯐꯧ ꯇꯥꯏꯊꯣꯛ ꯇꯥꯏꯁꯤꯟ ꯇꯧꯔꯒ ꯁꯤꯁꯦ ꯑꯩꯈꯣꯏꯒꯤ ꯂꯩꯔꯤꯕ ꯃꯌꯥꯏ ꯑꯣꯏꯔꯞ ꯑꯣꯏꯕ ꯏꯃꯨꯡꯁꯤꯡꯒꯤ ꯑꯣꯏꯅꯗꯤ ꯈ꯭ꯋꯥꯏꯗꯒꯤ ꯃꯐꯝ ꯆꯥꯕ ꯁꯦꯟꯊꯣꯛ ꯂꯝꯕꯤ ꯑꯃꯅꯤ ꯑꯩꯅ ꯍꯥꯏꯅꯤꯡꯉꯦ
ꯅꯣꯏꯒꯤꯗꯤ ꯑꯩꯗꯤ ꯌꯨꯝꯗ ꯂꯧꯁꯤꯡ ꯆꯠꯄꯩꯅꯦꯅ ꯁꯨꯕꯩꯅꯦꯅ ꯆꯠꯂꯤ ꯅꯪꯗꯤ ꯁꯨꯗꯠ ꯆꯠꯇꯕꯒꯨꯝ ꯇꯧꯋꯤꯅꯦ
ꯆꯠꯇꯦꯌꯦ ꯍꯥꯟꯗꯥꯛ ꯇꯣ ꯑꯩꯈꯣꯏꯗꯣ ꯈꯤꯇꯪ ꯊꯦꯡꯅ ꯎꯗꯣꯏꯔꯥ ꯀꯩꯅꯣꯝ ꯇꯧꯔꯤꯌꯦ ꯑꯗꯨꯗꯨꯒꯤ ꯍꯥꯏꯗꯤ ꯑꯩꯈꯣꯏ ꯑꯗꯨ ꯋꯥꯏꯗꯣ ꯍꯧꯅꯍꯧꯗ꯭ꯔꯤꯕꯀꯣ ꯍꯧꯗꯤ ꯍꯧꯔꯛꯑꯅꯤ ꯑ ꯑꯩꯅ ꯈꯟꯕꯗ ꯍꯟꯗꯛꯀꯤ ꯑ ꯊꯥ ꯂꯣꯏꯁꯤꯜꯂꯛ ꯁꯨꯃꯥꯏ ꯇꯧꯔꯛꯇꯧ ꯃꯥꯜꯂꯦ
ꯅꯪꯖꯨ ꯅꯌꯨꯝꯗ ꯆꯠꯂꯒ ꯂꯧꯔꯤꯌꯥ ꯍꯥꯏꯕ ꯈꯣꯠꯄꯗꯨꯗꯤ ꯅꯪꯖꯨ ꯇꯧ ꯌꯥꯏꯍꯦ
ꯇꯧꯗꯨꯅꯦ ꯇꯧꯗꯨꯅꯦ ꯀꯅꯥꯝ ꯂꯩꯇꯦ ꯇꯧꯕꯤꯅꯕ
ꯃꯥꯥꯟꯗꯤ ꯃꯥꯟꯗꯔꯦ ꯅꯪ ꯇꯧꯗꯨꯅꯦ ꯍꯥꯏꯖꯦ
ꯑꯦ ꯇꯧꯋꯦ ꯇꯧꯋꯦ ꯃꯃꯥꯡꯖꯨ ꯑꯩ ꯁꯤꯗ ꯂꯩ ꯂꯩꯅꯅꯤ ꯀꯩꯅꯣ ꯑꯗꯨꯝ ꯌꯨꯝꯗ ꯆꯠꯂꯒ ꯌꯨꯝꯒꯤ ꯀꯩꯅꯣ ꯇꯧꯔꯨꯏꯔꯥ
ꯑꯣ ꯂꯧꯔꯤꯌꯥ ꯍꯥꯏꯕꯖꯦ ꯑꯃꯨꯛ ꯍꯥꯏꯕꯗ ꯀꯌꯥꯝꯒ ꯍꯥꯏꯕ ꯉꯝꯒꯦ ꯅꯠꯇ꯭ꯔꯒ ꯀꯃꯥꯏ ꯇꯧꯒꯦ ꯅꯪꯗꯤ
ꯍꯥꯏꯍꯦ ꯑꯗꯨꯝ ꯉꯁꯤꯒꯤ ꯉꯁꯤ ꯀꯨꯝꯃꯦꯗꯅ ꯊꯕꯛꯁꯦ ꯑꯗꯨꯝ ꯑꯩꯅ ꯉꯁꯤ ꯁꯨꯒꯦꯅ ꯀꯨꯝꯃꯤꯕ ꯈꯜꯂꯒ ꯆꯠꯈꯤꯕ ꯄꯣꯠꯇꯣ ꯑꯗꯨꯝ ꯂꯣꯏꯁꯤꯜꯂꯝꯃꯒ ꯑꯗꯨꯝ ꯂꯥꯛꯏ ꯀꯩꯅꯣ
ꯑꯣ ꯍꯥꯏꯖꯤ ꯅꯪꯗꯤ ꯊꯕꯛꯁꯦ ꯌꯥꯝ ꯐꯒꯤꯕꯩ ꯃꯋꯣꯡꯅꯦꯕ ꯑꯩ ꯊꯥꯗꯤ ꯊꯥꯖꯗꯦꯗ ꯅꯪꯅ ꯑꯗꯨꯃꯥꯏꯅ ꯁꯨꯏ